ꯍꯜꯂꯣ
ꯆꯦ
ꯏꯅꯥꯎ
ꯍꯧꯖꯤꯛꯐꯥꯎ ꯇꯨꯝꯗ꯭ꯔꯤꯕꯣ
ꯇꯨꯝꯗꯔꯤꯌꯦ
ꯀꯩꯗꯧꯔꯒ ꯂꯩꯕ ꯊꯦꯡꯈ꯭ꯔꯦꯅꯦ ꯑꯩꯗꯤ ꯊꯕꯛ ꯂꯣꯢꯕꯇ ꯉꯥꯢꯔꯤ
ꯑꯩꯁꯦ ꯑꯃꯨꯛ ꯐꯝ ꯑꯃꯨꯛ ꯂꯦꯞ ꯇꯧꯕꯅꯤꯅꯦ
ꯀꯅꯥꯅ ꯑꯗꯨꯃꯥꯏꯅ ꯇꯧꯍꯟꯕ ꯅꯉꯣꯟꯗ ꯅꯅꯥꯁꯨ ꯄꯥꯏꯕ꯭ꯔꯥ
ꯑꯁ ꯈꯔ ꯀꯪꯅꯤꯡꯉꯥꯏ ꯇꯧꯕꯅꯤꯅ ꯃꯥꯟꯕ꯭ꯔꯣ ꯍꯨ ꯍꯨ ꯍꯨ
ꯃꯥꯥꯟꯗꯦꯗ ꯅꯪꯕꯨ ꯑꯗꯨꯃꯥꯏꯅ ꯇꯧꯔꯗꯤ ꯖꯒꯣꯏ ꯁꯥꯕꯤꯒꯦꯅꯦ
ꯑꯠꯆꯦ ꯇꯧꯕꯅꯦ
ꯚꯤꯗꯤꯑꯣ ꯊꯥꯔꯛꯑꯣ
ꯆꯥꯛ ꯐꯥꯎ ꯆꯥꯗ꯭ꯔꯒ ꯑꯃꯨꯛ ꯂꯦꯞ ꯑꯃꯨꯛ ꯐꯝ ꯑꯦꯛꯁꯔꯁꯥꯏꯁ ꯐꯖꯅ ꯇꯧꯕꯅꯦ ꯀꯔꯤꯔ
ꯀꯔꯤꯒꯤꯅꯣ ꯑꯗꯨꯃꯥꯏꯅ ꯇꯧꯋꯤꯗꯣ ꯀꯪꯅꯤꯉꯥꯏꯔ
ꯅꯪ ꯑꯃꯨꯛ ꯑꯩ ꯎꯔꯗꯤ ꯑꯁ ꯁꯔꯄ꯭ꯔꯥꯏꯖ ꯌꯥꯝ ꯇꯧꯒꯅꯤ ꯉꯛꯀꯅꯤ ꯅꯪ
ꯅꯁꯛꯇꯨꯒ
ꯀꯛ ꯐꯖꯕꯔꯣ ꯍꯨ ꯍꯨ ꯐꯖ ꯐꯖꯥꯕꯅꯦ ꯑꯩꯁꯨ ꯀꯔꯤꯔꯥ ꯍꯨꯝ ꯍꯨ ꯌꯥꯝ ꯊꯤꯕ꯭ꯔꯅꯦ
ꯊꯤꯗꯦꯗ ꯀꯅꯥꯅ ꯊꯤ ꯍꯥꯏꯒꯦ
ꯅꯪ ꯅꯪꯒꯤ ꯋꯥꯇꯨꯒ ꯈꯔ ꯆꯤꯡꯅꯕ ꯂꯩꯕꯀꯣ ꯅꯣꯛꯑꯦ ꯍꯨꯡ
ꯎꯝꯍꯨ ꯎꯝꯍꯨ ꯅꯥꯎꯑꯦ ꯍꯦꯍꯦꯍꯦ
ꯅꯣꯛꯀꯅꯨꯇ
ꯢꯁ ꯀꯔꯤ ꯑꯁ ꯑꯥ ꯀꯣꯟ ꯐꯦꯡꯕ ꯂꯣꯢꯔꯒ
ꯑꯃꯨꯛ ꯂꯩꯁꯥ ꯁꯥꯕ꯭ꯔꯥ
ꯑꯃꯨꯛ ꯂꯩꯁꯥ ꯁꯥꯕ ꯑꯃꯨꯛ ꯄꯥꯈꯪ ꯁꯥꯕ ꯎꯝꯍꯨ ꯄꯥꯏ ꯂꯩꯇꯦꯅꯦ
ꯅꯨꯄꯤ ꯊꯤꯈ꯭ꯔꯣ
ꯑꯁ ꯀꯩꯗꯧꯅꯕꯅꯣ ꯀꯣꯟ ꯐꯦꯡꯅꯤꯉꯥꯢꯔ
ꯀꯣꯟ ꯐꯦꯡꯅꯤꯡꯉꯥꯏꯁꯨ ꯆꯥꯛ ꯊꯣꯡꯅꯤꯡꯉꯥꯏꯁꯨ ꯐꯤ ꯁꯨꯅꯤꯡꯉꯥꯏꯁꯨ ꯋꯥꯏ ꯇꯩꯅꯤꯡ ꯥꯉꯥꯢꯁꯨ ꯂꯣꯢꯅꯃꯛ
ꯏꯁ ꯑꯩꯗꯤ ꯑꯗꯨꯃꯥꯏꯅ ꯇꯧꯔꯣꯢꯅꯦ ꯅꯨꯄꯤ ꯊꯤꯔꯁꯨ ꯑꯗꯨꯒꯒꯨꯝꯕ ꯇꯧꯍꯜꯂꯛ ꯇꯩ ꯀꯩ ꯀꯔꯤꯔꯣꯅꯦ ꯅꯣꯏ ꯋꯥꯈꯜꯂꯣꯟꯗꯨꯕꯣ ꯃꯤꯅꯥꯢ ꯅꯠꯇꯦ ꯅꯦ ꯅꯨꯄꯤꯗꯨ
ꯋꯥꯎ
ꯋꯥꯈꯜ ꯂꯣꯟ ꯃꯅꯥ ꯗꯕꯁꯦ ꯑꯁ ꯇꯜꯂꯤ ꯍꯦ
ꯅꯪꯒꯤ ꯅꯨꯄꯤ ꯑꯣꯏꯕ ꯃꯤꯗꯤ ꯃꯔꯥꯏꯕꯛ ꯌꯥꯝ ꯐꯥꯈ꯭ꯔꯦꯗ
ꯌꯥꯝ ꯐꯈ꯭ꯔꯅꯤ ꯑꯁ ꯎꯄꯥꯢꯂꯩ ꯇꯧ ꯃꯥꯟꯇꯦ ꯇ
ꯃꯤ ꯌꯥꯝ ꯎꯁꯤꯠꯇꯦꯅꯦ ꯀꯔꯤꯔ
ꯇꯧꯌꯣ ꯇꯧꯌꯣ ꯄꯤ ꯄꯤ ꯑꯇꯣꯝꯕꯤ ꯇꯧꯔꯣ
ꯑꯇꯣꯝꯕꯤꯁꯨ ꯌꯥꯏ
ꯑꯇꯣꯝꯕꯤꯁꯨ ꯌꯥꯏꯗ ꯅꯪꯅ ꯌꯥꯔꯗꯤ
ꯍꯥꯌꯦꯡꯋꯥꯢ ꯈꯠꯅꯁꯦ ꯀꯣ
ꯄꯥ ꯁꯦ ꯀꯔꯤꯒꯥ ꯍꯧꯖꯤꯛ ꯋꯥ ꯂꯣ ꯂꯣꯏꯔꯁꯦ
ꯀꯤꯕ꯭ꯔꯥ
ꯀꯤꯗꯦꯗ ꯂꯣꯏ ꯍꯣꯏ ꯂꯣꯏꯔ ꯂꯣꯏꯔꯁꯦ ꯂꯣꯢꯔꯦꯀꯣ
ꯑꯩ ꯁꯤ ꯅꯨꯄꯥꯁꯦ ꯉꯥꯎꯕ꯭ꯔꯥ ꯀꯩꯅꯣ
ꯉꯥꯎꯔꯦ ꯉꯥꯎꯔꯦ ꯕꯖꯥꯔꯗ ꯕꯣꯔꯥ ꯄꯥꯏ ꯖꯒꯥ ꯆꯠꯇꯧ ꯀꯨꯏ ꯗꯔꯕꯅꯤ
ꯐꯝꯈ꯭ꯔꯣ
ꯉꯥꯎꯃꯤꯟꯅ ꯁꯤꯔꯥ
ꯑꯥ ꯑꯣꯕꯔ ꯕ꯭ꯔꯤꯖ ꯃꯅꯥꯛꯇꯀꯣ
ꯍꯥꯏꯔꯦ ꯀꯔꯤꯅꯣ
ꯑꯩꯈꯣꯏꯒꯤ ꯕꯨꯔꯥ ꯄꯨꯔꯒ ꯂꯥꯛ ꯀꯦ ꯌꯝ ꯂꯩꯌꯦ
ꯑꯣ ꯆꯥꯛ ꯃꯤꯉꯣꯟꯗ ꯅꯤꯔꯒ ꯆꯥꯁꯤꯀꯣ ꯑꯗꯨ
ꯎꯝ ꯃꯐꯝ ꯐꯖꯕ ꯑꯃ ꯊꯤꯈ꯭ꯔꯣ
ꯎ ꯎ ꯄꯥꯝꯕꯤ ꯑꯆꯧ ꯑꯆꯧꯕ ꯃꯈꯥꯗ ꯅꯨꯡꯉꯥꯏꯅ ꯐꯝꯃꯒ ꯆꯥꯅꯤꯕ
ꯎꯝ ꯅꯣꯡ ꯅꯣꯡ ꯆꯨꯔꯁꯨ ꯅꯣꯡ ꯆꯪꯗꯕ ꯃꯐꯝꯗ ꯅꯨꯡꯁꯥ ꯁꯥꯔꯁꯨ ꯅꯨꯡꯁꯥ ꯆꯪꯗꯕ ꯃꯐꯝꯗ ꯊꯤꯌꯨ
ꯑꯁ ꯃꯤꯁꯤꯡꯅ ꯑꯁꯤ ꯑꯉꯥꯎꯕ ꯑꯥ ꯉꯥꯎꯕ ꯑꯉꯥꯎꯕꯤ ꯑꯅꯤꯁꯤꯗꯤ ꯄꯨꯔ ꯕꯦꯔꯅꯤ ꯍꯥꯏ ꯃ ꯃꯇꯥ ꯑꯃꯅꯤ ꯍꯥꯏꯗꯧꯅꯦ
ꯐꯖꯟ ꯅ ꯂꯤꯐꯇꯤꯛ ꯇꯩꯔꯒ ꯂꯥꯛꯀꯦ
ꯑꯁ
ꯎꯝꯍꯨꯝ ꯍꯨꯝ
ꯑꯗꯨꯃꯥꯏ ꯇꯧꯔꯗꯤ ꯉꯥꯡꯃꯤꯟꯅꯕ ꯅꯨꯡꯉꯥꯏꯔꯣꯏꯗ
ꯇꯤꯛ ꯇꯩꯔꯗꯤ ꯃꯤ ꯆꯥꯛ ꯄꯤꯔꯣꯏꯅꯦ ꯀꯔꯤ
ꯎꯝ
ꯅꯥꯎꯔ ꯅꯥꯎꯔꯁꯨꯨꯀꯣ ꯃꯁꯛ ꯈ ꯈꯔ ꯐꯔꯗꯤ ꯃꯤꯁꯤꯡꯁꯨ ꯅꯨꯡꯁꯤꯕꯤꯒꯅꯤ ꯑꯗꯨ ꯁꯛ ꯑꯃꯨꯛ ꯊꯤꯌꯥꯗꯤ ꯑꯩꯈꯣꯏꯅꯤ ꯆꯥꯔꯥ ꯍꯦꯜꯂꯨ ꯁꯤꯒꯅꯤ
ꯎꯝꯍꯨ ꯍꯥ ꯆꯔꯥ ꯍꯦꯟ ꯍꯦꯟꯒꯦ ꯇꯧꯔꯗꯤ ꯏꯌꯨꯝꯗ ꯑꯃꯨꯛ ꯆꯠꯂ ꯂꯣꯏꯔꯦ
ꯑꯁ ꯃꯤꯅ ꯈꯪꯂꯛꯑꯗꯤ ꯖꯦꯜꯗ ꯑꯃꯨꯛ ꯆꯠꯀꯅꯤꯍꯦ
ꯑꯗꯨꯅ ꯐꯔꯦꯗ ꯆꯥ ꯅꯨꯡꯙꯤꯒꯤ ꯆꯥ
ꯑꯗꯨ ꯖꯦꯜ ꯆꯠꯄꯗꯤ ꯌꯥꯏ ꯑꯗꯣ ꯍꯋꯥꯏ ꯍꯤꯟꯖꯥꯡ ꯆꯥꯅꯤꯡꯉꯥꯏꯗꯤ ꯇꯟꯕ
ꯑꯁ ꯑꯗꯨꯕꯨꯗꯤ ꯌꯨꯝꯗ ꯈꯔ ꯈꯔ ꯊꯤꯟꯕꯤꯌꯣ ꯍꯥꯏꯔꯒ ꯂꯣꯏꯔꯦ
ꯅꯨꯡꯇꯤꯒꯤꯗꯤ ꯆꯥꯛ ꯆꯥꯛꯗꯤ ꯐꯪꯉꯅꯤ ꯑꯗꯨ ꯍꯋꯥꯏ ꯍꯤꯟꯁꯥꯡ ꯆꯥꯅꯤꯡꯉꯥꯏꯒꯤ ꯇꯜꯂꯤ
ꯑꯩꯗꯤ ꯇꯥꯟꯗꯦꯗ ꯄꯨꯛ ꯊꯜꯂꯒ ꯂꯣꯏꯔꯦ
ꯎꯝ ꯍꯨ ꯍꯨꯝ ꯍꯨ ꯎꯝ ꯍꯨ ꯅꯪꯗꯤ ꯄꯪꯆ ꯆꯥꯔꯒ ꯄꯪꯍꯤꯡ ꯍꯤꯡꯕꯁꯨ ꯌꯥꯏꯅ
ꯅꯪꯖꯤ ꯀꯔꯤ ꯍꯋꯥꯏ ꯍꯦꯟꯖꯥꯡ ꯇꯜꯂꯦ ꯀꯥꯏꯅ ꯥ ꯗꯥꯏꯇꯤꯡ ꯇꯧꯋꯦ ꯍꯥꯏꯔꯒ
ꯆꯥꯎꯔꯛ ꯑꯁꯨꯛ ꯆꯥꯎꯕ ꯀꯥꯟꯁꯤꯗ ꯍꯋꯥꯏ ꯑꯃꯨꯛ ꯆꯥꯔꯗꯤ ꯑꯜꯂꯥꯏ
ꯏꯁ ꯍꯥꯍꯩꯍꯥ ꯆꯥꯎ ꯆꯥꯎ ꯅꯣꯏꯕꯗꯨꯅ ꯈꯔ ꯐꯠ ꯐꯠꯇ꯭ꯔꯣ ꯅꯣꯏꯅ ꯈꯔ ꯀꯩꯅꯣ ꯇꯧꯕꯤ ꯀꯪꯅꯤꯡꯕ ꯋꯥꯅꯤꯗ ꯀꯪꯅꯤꯡꯕ ꯑꯦ ꯀꯪꯕ ꯃꯤꯁꯤꯡꯗꯤꯅꯦ ꯑꯁ ꯌꯥꯝ ꯂꯣꯏꯅꯤꯡꯕꯅꯦ
ꯌꯥꯝ ꯁꯥꯎꯒ꯭ꯔꯦ ꯑꯁꯤꯗꯒꯤ ꯑꯃꯨꯛ ꯍꯦꯟꯅ ꯆꯥꯎꯔꯗꯤ ꯑꯦ ꯃꯤ ꯅꯪꯁꯤꯕꯤꯔꯣꯏꯗ
ꯑꯗꯨꯅ ꯐꯔꯦ ꯀꯩꯅꯣ ꯃꯤꯁꯤꯡꯁꯨ ꯀꯤꯅꯔꯅꯤ ꯆꯥꯎꯕꯅꯤꯅ ꯈꯟꯅꯕꯁꯨ ꯇꯧꯔꯔꯣꯏ
ꯄꯥꯡꯅ ꯊꯥꯔꯗꯤ
ꯏꯁ ꯅꯪ ꯅꯪꯕꯨ ꯂꯧꯕ ꯅꯨꯄꯥꯗꯨꯗꯤ ꯃꯔꯥꯏꯕꯛ ꯐꯔꯅꯤ ꯃꯤꯅꯁꯨ ꯃꯤꯅꯖꯨ ꯀꯩꯅꯣ ꯇꯧꯕ ꯉꯝꯃꯔꯣꯏ
ꯃꯤꯅꯖꯨ ꯔꯦꯁꯄꯦꯛ ꯇꯧꯔ
ꯃꯤꯅꯁꯨ ꯊꯤ ꯊꯤꯅ ꯉꯥꯡꯕꯁꯨ ꯇꯧꯔꯔꯣꯏ
ꯑꯩꯒꯤ ꯈꯨꯠꯇꯒꯤ ꯈꯨꯄꯥꯛ ꯆꯥꯕ ꯃꯤꯗꯤ ꯑꯣ
ꯌꯥꯝ ꯎꯝ ꯑꯃ ꯊꯥꯕꯗ ꯑꯗꯨꯝ ꯃꯈꯥ ꯀꯩꯅꯣꯗꯥ ꯇꯥꯗꯧꯅꯦꯕꯥ
ꯁꯤꯒꯅꯤ
ꯅꯪ ꯅꯨꯄꯥꯗꯨꯗꯤ ꯊꯥꯒꯅꯨꯀꯣ
ꯍꯨꯝ ꯍꯨꯝ ꯍꯨꯝ ꯅꯪꯒꯨꯝꯕ ꯈꯔ ꯃꯤ ꯀꯪꯕ ꯃꯤ ꯑꯩꯒꯤ ꯈꯨꯄꯥꯛ ꯆꯥꯔꯗꯤ ꯎꯝ
ꯍꯨꯍꯨ
ꯅꯥꯄꯨꯟꯁꯤꯒꯤ ꯀꯔꯤ ꯍꯥꯏꯁꯦꯔꯥ
ꯑꯥ ꯑꯥ ꯑꯗꯨꯒꯤꯅꯦ ꯑꯩ ꯅꯪꯒ ꯈꯪꯅꯥꯅꯤꯡꯗꯕꯗꯣ
ꯑꯗꯨꯗꯤꯀꯣ ꯅꯪ ꯋꯥ ꯉꯥꯡꯕꯗꯣ ꯈꯔ ꯈꯔ ꯇꯥꯞꯅ ꯇꯞꯅ ꯉꯥꯡꯉꯣ
ꯅꯪꯕꯨ ꯅꯪ ꯈꯔ ꯅꯣꯏꯕꯒꯤ ꯀꯤꯕꯒꯤꯅꯦ ꯅꯪꯒ ꯃꯔꯨꯞ ꯑꯣꯏꯅ ꯂꯣꯏꯅꯩꯁꯤ
ꯑꯩ ꯏꯁꯧ ꯂꯥꯡꯂ ꯋꯥ ꯉꯥꯡꯔꯁꯨ ꯅꯪꯗꯤ ꯇꯞꯅ ꯇꯞꯅ ꯈꯨꯝꯃꯨꯀꯣ ꯅꯠꯇ꯭ꯔꯗꯤ ꯎꯝ ꯍꯨꯝ ꯍꯨꯝ
ꯅꯠꯇ꯭ꯔꯗꯤ ꯅꯈꯖꯥꯏꯗꯣ
ꯍꯨꯝ ꯍꯨꯝ ꯑꯇꯤꯌꯥꯗ ꯄꯥꯏꯒꯅꯤꯌꯦ
ꯑꯩꯗꯤ ꯅꯍꯥꯟꯅ ꯄꯥꯏꯅꯤꯡꯒ ꯂꯩꯕꯅꯦ ꯈꯔꯛ ꯊꯨꯅ ꯄꯤꯔꯣ
ꯍꯌꯦꯡ ꯂꯥꯛꯀꯦꯀꯣ
ꯂꯥꯛꯑꯣ ꯂꯥꯛꯑꯣ ꯅꯪ ꯋꯥꯅꯕꯅꯦ ꯑꯩ ꯑꯩ ꯂꯥꯛꯀꯦ
ꯑꯦꯁ ꯒ꯭꯭ꯥꯔꯤ ꯂꯩꯥꯕ꯭ꯔꯅꯦ ꯅꯪꯒꯤ
ꯄꯥꯥꯏꯔꯒ ꯂꯥꯛꯀꯦꯅꯦ
ꯌꯥꯝ ꯀꯪꯕꯅꯤꯅ ꯄꯥꯏꯔꯁꯨ ꯌꯥ ꯅꯣꯏꯗꯤ
ꯅꯨꯡꯁꯤꯠ ꯃꯔꯛꯇꯀꯣ
ꯎꯝ ꯎꯝ ꯑꯃꯨꯛ ꯃꯐꯝ ꯈꯪꯗ꯭ꯔꯒ ꯃꯤꯉꯣꯟ ꯌꯨꯝ ꯃꯤꯒꯤ ꯌꯨꯝꯗ ꯑꯃꯨꯛ ꯄꯥꯏꯒꯅꯤꯀꯣ
ꯍꯩ ꯍꯥ ꯑꯁ ꯋꯥꯏꯅꯦ
ꯑꯁ ꯉꯁꯤ ꯀꯗꯥꯏꯗꯥ ꯆꯠꯄ꯭ꯔꯥꯅꯦ
ꯍꯧꯖꯤꯛ ꯅꯣꯛꯄꯗꯣ ꯅꯣꯛꯄꯖꯨ ꯋꯥꯏꯅꯦ
ꯑꯩ ꯁꯤꯕꯣ ꯃꯤꯔꯣ
ꯅꯣꯛꯄꯖꯦ ꯑꯁ ꯁꯥꯁꯨ ꯁꯥꯕꯅꯦ ꯋꯥꯁꯨ ꯋꯥꯕꯅꯦ
ꯅꯣꯛꯄꯥꯗꯨ ꯑꯦꯛꯁꯔꯁꯥꯏꯖꯅꯦ ꯀꯔꯤꯔꯥ
ꯑꯩꯗꯤ ꯑꯁ ꯑꯦꯛꯁꯔꯁꯥꯏꯁ ꯇꯧꯃꯥꯟꯗꯅ
ꯅꯣꯛꯄꯁꯨ ꯋꯥꯏ ꯍꯥꯏ ꯑꯩ ꯅꯪ ꯂꯧ ꯆꯠꯂꯗꯤꯀꯣ ꯎꯝ ꯁꯤꯒꯅꯤ
ꯆꯨꯝꯃꯦ ꯕꯦꯒ꯭ꯔ ꯑꯣꯏꯅ ꯐꯝꯖꯦ ꯍꯥꯏꯕꯗꯣ ꯊꯣꯝꯈ꯭ꯔꯦ ꯅꯪ ꯅꯣꯛꯄ ꯅꯣꯛꯄ ꯐꯥꯎ ꯋꯥꯔꯦ ꯍꯥꯏꯗꯤ ꯂꯧ ꯆꯠꯂꯗꯤ ꯁꯤꯔꯅꯤ ꯕꯦꯒ꯭ꯔ ꯑꯣꯏꯅ ꯐꯝꯈ꯭ꯔꯣ ꯆꯨꯝꯃꯦ
ꯢꯆꯦꯒꯤ ꯋꯥꯍꯩꯁꯨ ꯐꯖ ꯐꯖꯕ ꯄꯥꯎꯇꯥꯛꯗꯤ ꯄꯤꯍꯦ
ꯆꯨꯝꯃꯦꯀꯣ ꯚꯦꯒ꯭ꯔ ꯑꯣꯏꯅ ꯂꯩꯔꯗꯤ ꯋꯥꯔꯔꯣꯏ
ꯎꯝ
ꯆꯥꯅꯤꯡꯉꯥꯏꯁꯨ ꯋꯥꯠꯂꯦ ꯑꯁ ꯂꯩꯔꯦ
ꯅꯪꯒꯤꯁꯦ ꯌꯥꯝ ꯆꯨꯝꯃꯦ
ꯍꯌꯦꯡ ꯕꯣꯔꯥ ꯎꯝ ꯃꯔꯤꯔ ꯇꯔꯥꯔ ꯄꯨꯔꯒ ꯂꯥꯛꯀꯦ ꯑꯩꯈꯣꯏ ꯑꯅꯤ ꯐꯝꯃꯤꯉꯥꯏ ꯃꯐꯝꯗꯣ ꯌꯥꯝ ꯁꯥꯠꯅ ꯅꯥꯟꯅ ꯋꯥ
ꯐꯖꯅ ꯐꯦꯡꯉꯣ ꯑꯗꯨꯒ ꯋꯥꯏꯁꯨ ꯇꯩꯌꯨ
ꯅꯨꯡꯁꯥ ꯆꯪꯗꯕ ꯃꯐꯝꯗꯗꯤ ꯊꯤꯌꯨꯀꯣ
ꯅꯪꯒꯦ ꯆꯤꯟꯁꯤ ꯌꯥꯢꯌꯦꯍꯦ
ꯀꯔꯤꯔ
ꯉꯥꯡꯊꯣꯛꯑꯦꯅꯦ ꯑꯗꯨꯝ
ꯑꯁ ꯅꯪ ꯅꯪꯗꯤ ꯉꯥꯡꯗ꯭ꯔꯣ
ꯑꯩꯗꯤ ꯉꯥꯡꯗꯦꯗ
ꯑꯩ ꯅꯪ ꯉꯥꯡꯕꯗꯣ ꯑ ꯂꯣꯏ ꯅ ꯅꯣꯄ ꯃꯥꯂꯦ
ꯃꯐꯝ ꯐꯥꯖꯥꯅ ꯊꯤꯔꯣ ꯍꯧꯖꯤꯛꯁꯨ ꯇꯤꯕ ꯌꯥꯏ
ꯃꯄꯥꯝꯕꯨꯗꯤ ꯂꯩꯔꯦꯅꯦ
ꯀꯗꯥꯏꯗꯔꯣ
ꯃꯤ ꯌꯥꯝꯅ ꯆꯠꯊꯣꯛ ꯆꯠꯁꯤꯟ ꯃꯐꯝꯗ
ꯅꯨꯡꯁꯥ ꯆꯪꯕ ꯃꯐꯝꯗꯗꯤ ꯑꯩꯗꯤ ꯐꯝꯂꯣꯏ
ꯅꯣꯡ ꯆꯨꯔꯒ ꯀꯔꯤꯔꯥ ꯏꯁꯤꯡ ꯆꯪꯕ ꯃꯐꯝꯗꯨ ꯑꯗꯨꯨꯒꯨꯝ